ꯃꯤꯇꯩ ꯑꯂꯨ
ꯋꯥ ꯉꯥꯡꯉꯣ ꯋꯥ ꯉꯥꯡꯉꯣ ꯌꯥꯔꯦ
ꯎꯝ ꯉꯥꯡꯖꯔꯛꯑꯒꯦ
ꯉꯥꯡꯉꯣ ꯉꯥꯡꯉꯣ ꯅꯪꯅ ꯍꯦꯟꯅ ꯉꯥꯡꯒꯗꯕꯅꯤ ꯅꯠꯇ꯭ꯔꯗꯤ ꯀꯣ
ꯎꯝ ꯁꯨꯃꯥꯏ ꯁꯨꯃꯥꯏꯅ ꯇꯧꯗꯅ ꯎꯝ ꯑꯗꯒꯤꯗꯤ ꯕꯣꯜ ꯕꯣꯜ ꯌꯦꯡꯗ꯭ꯔꯣ
ꯕꫭꯜ ꯌꯦꯡꯗꯦꯗꯥ
ꯀꯩꯒꯤ ꯀꯩꯒꯤꯅꫭ
ꯑꯩ ꯕꯣꯜ ꯌꯦꯡꯕ ꯄꯥꯝꯗꯦꯗ
ꯀꯩꯒꯤ ꯄꯥꯝꯗ꯭ꯔꯤꯅꯧ ꯗꯨꯛ ꯅꯨꯡꯉꯥꯏꯈ꯭ꯔꯕꯗ
ꯏꯁ ꯅꯨꯡꯉꯥꯏ ꯍꯥꯏꯔꯤ ꯑꯩꯈꯣꯏꯗꯤ ꯅꯨꯡꯉꯥꯏꯇꯦ
ꯍꫭꯔꯦꯟ ꯀꯩꯅꯣꯒ ꯕ꯭ꯔꯥꯖꯤꯜꯒ ꯖꯄꯥꯟꯒ ꯀꯧꯅꯗꯣꯏꯅꯤ ꯍꫭꯔꯦꯟ
ꯈꯪꯉꯦ ꯈꯪꯉꯦ ꯃꯤ ꯃꯌꯥꯝ ꯊꯥꯒꯠꯅꯔꯛꯑꯦ
ꯇꯨꯅꯤ ꯅꯨꯡꯉꯥꯏꯗꫭꯏꯖꯦ
ꯀꯩꯗꯅꫭ ꯅꯨꯡꯉꯥꯏꯗꯣꯏꯁꯦ ꯖꯄꯥꯟꯁꯦ ꯂꯤꯡꯕ꯭ꯔꫭ
ꯂꯤꯡꯉꯤ ꯍꯟꯗꯛꯇꯤ ꯐꯟꯌꯥꯝ ꯂꯤꯡꯉꯕꯅꯤ ꯐꯖꯅ ꯂꯤꯡꯉꯕꯅꯤ ꯖꯄꯥꯟ
ꯀꯃꯥꯏꯅ ꯂꯤꯡꯉꯤꯅꯣ ꯍꯥꯏꯁꯤꯕꯨ ꯍꯥꯟꯅꯗꯤ ꯃꯃꯤꯡꯕꯨ ꯐꯖꯅ ꯇꯥꯗꯦꯅꯦ ꯑꯩꯗꯤ
ꯃꯣꯏ ꯇ꯭ꯔꯦꯟꯅꯤꯡ ꯇꯧꯕ ꯈꯣꯠꯄꯗꫭ ꯅꯩꯅ ꯇꯧꯕꯅꯦ
ꯍꯥ
ꯃꯣꯏ ꯇ꯭ꯔꯦꯅꯤꯡ ꯇꯧꯕ ꯈꯣꯠꯄꯒꯗꯣ ꯌꯥꯝ ꯊꯤꯟꯅ ꯂꯤꯡꯅ ꯇꯧꯋꯦꯕ
ꯑꯃ ꯑꯦꯅꯤꯃꯦ ꯑꯃ ꯂꯩꯕꯗꯣ ꯈꯪꯕ꯭ꯔꯥ ꯐꯨꯠꯕꯣꯜꯒꯤꯗꯣ ꯐꯨ ꯑꯥ ꯑꯥ ꯕ꯭ꯂꯨ ꯂꯣꯛꯇꯣ ꯑꯗꯨꯃꯥꯏꯅ ꯇꯧꯖꯥꯠꯅꯣ ꯃꯣꯏꯒꯤ ꯇ꯭ꯔꯦꯅꯤꯡ ꯈꯨꯇꯧꯁꯦ
ꯃꯥꯅꯦ ꯇꯧꯋꯦ
ꯇꯧꯕ꯭ꯔꯅꯦ ꯑꯁꯦꯡꯕꯩ ꯇꯧꯕ꯭ꯔꯅꯦ
ꯑꯥ ꯌꯥꯝ ꯊꯤꯟ ꯁꯥꯊꯤꯅ ꯇꯧꯏ
ꯑꯁꯦꯡ ꯕꯩꯔꯣꯅꯦ ꯑꯗꯨꯕꯣ
ꯍꯣꯏ
ꯀꯩꯅꯣ ꯍꯥꯏꯁꯤꯕꯣ ꯑꯩꯗꯤ ꯑꯗꯨꯗꯣ ꯑꯦꯅꯤꯃꯦꯅꯦꯅ ꯈꯜꯂꯤꯅꯦ ꯑꯗꯨꯝ
ꯀꯩꯅꯣꯉꯥꯏꯁꯨ ꯑꯗꯨꯝ ꯀꯩ ꯍꯥꯏꯅꯤ ꯃꯀꯣꯛ ꯃꯔꯤꯗꯒ ꯕꯦꯜ ꯀꯌꯥꯝ ꯐꯥꯖꯤꯜꯂꯒ ꯌꯥꯝ ꯇꯧꯕꯅꯤ
ꯕꯦꯜ ꯐꯥꯖꯜꯂꯒ ꯑꯣ ꯑꯣ ꯑꯣ ꯑꯣ ꯑꯣ ꯈꯪꯉꯦ ꯈꯪꯉꯦ ꯑꯗꯨꯗꯤ ꯑꯇꯣꯞꯄ ꯂꯝꯖꯨ ꯇꯧꯔꯝꯅꯤ ꯀꯩꯅꯣ ꯃꯀꯣꯛ ꯎꯝ ꯃꯈ꯭ꯋꯥꯡꯗ ꯐꯥꯖꯟꯕꯤꯗ
ꯎꯝ ꯈꯟꯗꯦ ꯑꯗꯣ ꯃꯣꯏꯁꯦ ꯌꯥꯝ ꯐꯖꯅ ꯇꯧꯈ꯭ꯔꯦ ꯑꯗꯨꯒ ꯍꯟꯗꯛꯇꯤ ꯍꯟꯗꯛꯇꯤ ꯅꯨꯡꯉꯥꯏꯗꯣꯏꯅꯤ ꯍꯟꯗꯛꯇꯤ ꯑꯄꫭꯕ ꯃꯤ ꯂꯩꯍꯧꯕꯤꯅꯤ ꯑꯗꯨꯅꯦ ꯑꯗꯨꯅ ꯅꫭꯔꯥꯑꯅꯤ
ꯃꯃꯥꯡꯗꯗꯤ ꯂꯩꯍꯧꯗꯕ꯭ꯔꯥ ꯍꯥꯏꯁꯦ
ꯂꯩꯍꯧꯗꯦ ꯃꯃꯥꯡꯅ ꯁꯨꯝ ꯆꯪ ꯆꯝ ꯆꯝꯅ ꯁꯨꯝ ꯁꯥꯅ ꯆꯪꯅꯕꯤꯗꯨꯅꯦꯕ
ꯑꯦ ꯑꯁꯦꯡꯕꯩꯔꯥ ꯑꯗꯨꯗꯤ ꯀꯩ ꯀꯥꯟꯅꯔꯤꯕ ꯑꯗꯨꯗꯤ ꯀꯩꯗ
ꯇꯣꯞ ꯇꯣꯞ ꯀꯌꯥꯔꯣꯝ ꯆꯟ ꯆꯟ ꯆꯟꯕꯁꯤꯡꯗꯣ ꯑꯗꯣ ꯇꯨ ꯒꯩꯗꯨꯅ ꯃꯀꯣꯛ ꯀꯩꯗꯨꯒ ꯀꯥꯎꯅꯕ ꯑꯗꯨꯒ ꯍꯟꯗꯛꯀꯤꯁꯤꯅ ꯗꯥꯏꯔꯦꯛ ꯂꯩꯍꯧꯕꯤ
ꯑꯣ
ꯑꯗꯨꯅ ꯑꯗꯨꯅꯦ ꯍꯧꯖꯤꯛ ꯂꯩꯍꯧꯕꯁꯤꯅꯦ ꯅꯨꯡꯉꯥꯏꯗꯣꯏꯁꯤ ꯌꯦꯡꯕ
ꯑ ꯍꯣꯏ ꯃꯥ ꯑꯩꯗ ꯑꯗꯨꯃꯥꯏꯅ ꯇꯧꯋꯤꯒ ꯈꯪꯗꯦꯅ
ꯑꯁ ꯑꯗ ꯒꯤꯗꯤ ꯁꯨꯃꯥꯏ ꯁꯨꯃꯥꯏ ꯇꯧꯗꯅ ꯍꯅꯨꯕ ꯍꯅꯨꯕꯤ ꯑꯝ ꯂꯩꯔꯝꯃꯤꯌꯦ ꯊꯥꯏꯅ
ꯎꯝ
ꯅ ꯑꯅꯨꯕꯗꯨꯅ ꯍꯥꯏꯌꯦ ꯑꯦꯌꯥ ꯅꯨꯕꯤ ꯆꯤꯜꯂꯥꯎ ꯑꯩ ꯀꯩꯅꯣ ꯆꯥ ꯑꯝꯇ ꯂꯣꯜꯂꯛꯑꯣ ꯑꯁꯤꯅꯦꯕ ꯑꯅꯨꯕꯁꯤꯅ ꯍꯥꯏ ꯅꯨꯃꯤ ꯑꯅꯨꯕ ꯑꯅꯨꯕꯤꯗꯨꯅ ꯑꯅꯨꯕꯗꯨꯗ ꯁꯨꯃꯥꯏꯅ ꯍꯥꯏꯌꯦꯡ ꯀꯗꯥꯏꯗꯒꯤ ꯆꯥꯠꯅꯣ ꯆꯥꯛ ꯆꯥꯅꯕ ꯂꯩꯇ꯭ꯔ ꯀꯥꯟꯁꯤꯗ ꯅ ꯆꯥꯅꯃꯧꯗ ꯑꯗꯨꯅ ꯂꯣꯏ ꯍꯨꯟꯗꯣꯛꯄꯤꯔꯝꯕ ꯆꯠꯈ꯭ꯔꯦꯅ ꯍꯥꯏ
ꯎꯝ
ꯅꯗꯤ ꯍꯅꯨꯕꯗꯨ ꯅꯛꯑꯦ ꯑꯗꯨꯐꯥꯎꯗꯤ ꯊꯛꯄ ꯌꯥꯕꯅꯤꯌꯦ ꯆꯥꯛꯇꯣ ꯂꯩꯇ꯭ꯔꯁꯨ ꯆꯥ ꯑꯗꯨꯐꯥꯎꯗꯤ ꯄꯨꯂꯛꯑꯣꯁ
ꯎꯝ
ꯅꯨꯕꯤꯗꯅ ꯂꯥꯎꯔꯛꯑꯒ ꯀꯗꯥꯏꯗꯒꯤ ꯆꯥꯛꯅꯣ ꯀꯗꯥꯏꯗꯒꯤ ꯆꯥꯅꯣ ꯆꯉꯥꯡꯁꯨ ꯂꯩꯇꯦ ꯆꯥꯉꯧꯁꯨ ꯂꯩꯇꯦ ꯁꯪꯒꯣꯝꯁꯨ ꯂꯩꯇꯦ ꯏꯁꯤꯡꯁꯤ ꯊꯛꯇꯕ ꯃꯉꯥꯏꯔꯦ ꯎ
ꯎꯝ
ꯆꯤꯅꯤ ꯍꯥꯞꯆ ꯆꯤꯅꯤ ꯈꯔ ꯃꯇꯨꯡ ꯈꯔ ꯂꯩ ꯆꯤꯅꯤꯁꯦ ꯑꯗꯨꯁꯨ ꯕꯣꯇꯜꯁꯤꯗꯩ ꯈꯣꯠꯂꯒ ꯆꯤꯅꯤꯁꯤ ꯂꯩ ꯑꯗꯨ ꯍꯥꯞꯆꯤꯜꯂ ꯊꯛꯇꯧꯕ ꯃꯉꯥꯏꯔꯦ ꯁꯤꯅꯦꯕ
ꯎꯝ
ꯑ ꯑꯗꯨꯕꯨꯗ ꯍꯩꯃꯁꯤꯗꯤ ꯀꯃꯥꯏꯅ ꯇꯧꯔꯅꯤ ꯍꯥꯏꯅ ꯇꯧꯔꯤꯀꯥꯟꯗ ꯇꯟꯖꯥꯁꯤꯗ
ꯎꯝ
ꯉꯟꯥꯟꯕ ꯀꯧꯕꯅ ꯅꯨꯄꯥ ꯑꯃ ꯆꯪꯉꯤꯅꯤ ꯌꯥꯝ ꯃꯄꯣꯛ ꯃꯄꯥꯎ ꯌꯥꯝ ꯐꯕ ꯅꯨꯄꯥ ꯃꯥꯁꯤ ꯌꯨꯝꯁꯤꯕꯨ ꯃꯤ ꯂꯩꯕ꯭ꯔꯣ ꯌꯨꯝꯁꯤꯕꯨ ꯃꯤ ꯂꯩꯕ꯭ꯔꯣ ꯍꯪꯕ
ꯎꯝ
ꯑ ꯂꯣꯏ ꯂꯩꯑ ꯊ ꯊꯣꯛꯂꯛꯑꯦ ꯊ ꯊꯣꯛꯂꯛꯑꯦ ꯍꯕꯗꯨꯅ ꯊꯣꯛꯂꯛꯄꯖꯥꯠꯅꯤꯗ ꯊꯂ ꯀ ꯅꯧꯕꯇꯅ ꯏꯕꯨꯡꯉꯣꯅ ꯀꯅꯥꯅ ꯍꯪꯉꯛꯄ ꯏ ꯄꯣ ꯑꯩ ꯀꯩꯅꯣ ꯉꯥꯏꯕ ꯀꯧꯋꯦ ꯀꯩꯅꯣ ꯂꯩꯇ꯭ꯔꯣ ꯈꯣꯠꯇ꯭ꯔꯣꯅ ꯍꯥꯏꯕ ꯁꯤꯗ ꯃꯤ ꯌꯥꯝꯊꯤꯔꯛꯄꯅꯤ ꯁ꯭ꯋꯥꯏꯗ ꯀꯩꯅꯣ ꯀꯧꯕ ꯑꯃ ꯂꯩꯇ꯭ꯔꯣ ꯃꯍꯥꯔꯥꯖ ꯀꯧꯕ ꯑꯃ ꯂꯩꯇ꯭ꯔꯣꯅ ꯍꯥꯡꯉꯛꯕ ꯑꯩꯅ
ꯃꯍꯥꯔꯥꯥꯁꯁꯤꯅ ꯑꯩꯅꯦ
ꯑꯁ ꯃꯍꯥꯔꯥꯥꯁ ꯌꯥꯝ ꯐꯠꯇꯕ ꯑꯃ ꯂꯩꯕꯅꯦ
ꯃꯍꯥꯔꯥꯖꯅ ꯑꯃꯨ ꯂꯩꯕꯅꯤ ꯑꯗꯨ ꯑꯗꯨꯇꯩ ꯃꯌꯨꯝꯗꯨꯕꯨ ꯀꯗꯥꯏꯗꯅꯣ ꯍꯥꯏ ꯗ ꯃꯍꯔꯥꯥꯁ꯭ꯔꯗꯤ ꯑꯉꯥꯡ ꯌꯥꯝꯅ ꯐꯠꯇꯕ ꯃ ꯀꯩꯅꯣ ꯈꯪꯗꯕ ꯅꯨꯄꯥꯅ ꯅꯨꯄꯤꯅ ꯈꯪꯗꯕꯗꯨꯔ ꯍꯨꯝꯃꯨꯗꯨꯔꯣ ꯍꯥꯏꯌꯦ
ꯁꯤꯗꯤ ꯈꯔ ꯍꯦꯟꯃꯜꯂꯤꯗ ꯅꯪꯒꯤ ꯋꯥꯔꯤꯁꯤꯗꯤ ꯌꯥꯗꯦ ꯌꯥꯗꯦ
ꯍꯣꯡꯃꯨꯗꯨꯔꯣ ꯍꯥꯏꯌꯦꯩꯅ ꯑꯥ ꯍꯣꯃꯣꯇꯣꯅꯤ ꯍꯣꯃꯣꯇꯣꯅꯤ ꯑꯅꯨꯕꯗꯣ ꯑꯦ ꯅꯪꯗꯤ ꯍꯣꯃꯣꯗꯨꯗꯤ ꯀꯩꯗꯧꯔꯨꯒꯦ ꯍꯥꯏꯕꯅ ꯍꯥꯏꯌꯦ
ꯑꯦ
ꯑꯩꯅ ꯅꯠꯇꯦ ꯊꯕꯛ ꯀꯩꯅꯣ ꯕꯥꯇꯣꯟ ꯑꯃ ꯄꯤꯔꯝꯒꯦ ꯇꯧꯕꯅꯤ ꯍꯥꯏꯕ
ꯑꯥ
ꯃꯅ ꯍꯥꯟꯅꯨꯕꯗꯨꯅ ꯑꯦ ꯑꯗꯨ ꯗꯤ ꯄꯔꯇꯣꯟꯗ ꯌꯨꯝꯗꯣ ꯇꯥꯛꯄꯤꯔꯒꯦ ꯅꯪ ꯑꯩꯈꯣꯏꯒꯤ ꯊꯕꯛ ꯑꯃꯗꯤꯝ ꯇꯧꯗꯕ ꯌꯥꯔꯣꯏ ꯁꯤꯅꯦꯕ ꯍꯥꯏꯔꯝꯃꯤꯁꯦ ꯑꯦ ꯀꯩ ꯑꯩꯅ ꯉꯝꯕ ꯑꯣꯏꯔꯗꯤ ꯇꯧꯒꯦ ꯉꯝꯗꯕ ꯑꯣꯏꯔꯗꯤ ꯇꯣꯛꯑꯦ ꯁꯤꯅꯦꯕ
ꯑ
ꯑꯗꯨꯗ ꯃꯥꯁꯦ ꯍꯟꯅꯨꯕꯗꯨꯅ ꯑꯩ ꯀꯩꯅꯣꯅꯤ ꯁꯨꯃꯥꯏ ꯁꯨꯃꯥꯏꯅ ꯇꯧꯗꯦ ꯁꯨꯃꯥꯏ ꯁꯨꯃꯥꯏꯅ ꯇꯧꯏ ꯈꯣꯠꯂꯤꯅ ꯍꯥꯏꯔꯦ ꯑꯦ ꯋꯥꯔꯤꯁꯦ ꯇꯝꯃꯦ
ꯇꯃꯦ
ꯋꯥꯔꯤꯁꯤ ꯇꯝꯕꯁꯤꯗ ꯂꯣꯏ ꯂꯣꯏꯔꯀꯥꯟꯁꯤꯗꯤ ꯃꯥꯅ ꯀꯩ ꯍꯥꯏꯔꯛꯀꯦꯗ ꯏꯕꯨꯡꯉꯣ ꯋꯥꯔꯤꯁꯦ ꯇꯝꯕꯩ ꯆꯥ ꯑꯝꯇ ꯂꯩꯔꯝꯃꯣ ꯁꯤꯅꯦꯕ
ꯑ ꯃꯥ ꯑꯦ ꯀꯔꯤꯅꯣꯅ ꯑꯗꯨꯗꯤ ꯉꯁꯥꯏ ꯆꯥ ꯂꯩꯔꯝꯃꯣꯁꯨ ꯑꯗꯨꯝ ꯍꯥꯏ ꯌꯥꯗꯕ ꯃꯇꯝ ꯑꯁꯨꯛ ꯇꯤꯡꯍꯜꯂꯒ ꯆꯥ ꯂꯩꯔꯝꯃꯣꯌꯦ ꯋꯥꯔꯤꯅꯤꯅ ꯅꯨꯡꯁꯨ ꯅꯨꯡꯉꯥꯏꯇꯕ ꯋꯥꯔꯤ ꯑꯃ ꯏꯁꯜꯂꯒꯅ ꯍꯥꯏꯔꯦ ꯑꯩꯅ
ꯎꯝ
ꯌꯨꯝꯗꯣꯡꯉ ꯋꯥꯔꯧ ꯋꯥꯔꯧꯕꯤꯒꯅꯨ ꯑꯩ ꯆꯥꯥꯁꯦ ꯌꯥꯝ ꯊꯛꯆꯅꯤꯡꯉꯕ ꯆꯥꯛꯁꯨ ꯆꯥꯅꯤꯡꯉꯥꯢ ꯂꯩꯖꯗ꯭ꯔꯤ ꯐ꯭ꯔꯦꯅ ꯇꯧꯕꯅꯤꯅ ꯍꯥꯏꯔꯦ ꯑꯣ ꯐꯔꯦ ꯐꯔ ꯅꯨꯡꯆꯥ ꯂꯩꯔꯝꯃ ꯂꯩꯔꯝꯃꯒꯦꯅ ꯆꯠꯂꯦ ꯆꯠꯂꯦ
ꯆꯠꯂꯦ ꯆꯠꯂꯦ
ꯗ ꯌꯧꯕ ꯀꯥꯟꯗ ꯆꯥ ꯃꯅꯥ ꯖꯤ ꯕꯦꯛ ꯑꯆꯧꯕ ꯕꯣꯔꯥ ꯑꯃ ꯆꯤꯅꯤ ꯕꯣꯔꯥ ꯑꯃ ꯑꯗꯒꯤꯗꯤ ꯁꯪꯒꯣꯝ ꯕꯣꯔꯥ ꯑꯃ ꯆꯦꯡꯕꯣꯔꯥ ꯑꯃ ꯍꯋꯥꯏ ꯆꯦꯡꯋꯥꯏ ꯕꯣꯔꯥ ꯂꯣꯢ ꯂꯩꯔꯥ ꯊꯤꯖꯤꯜꯂꯝꯃꯦ
ꯊꯤꯡꯖꯤꯟꯂꯝꯂꯦ
ꯊꯤꯟꯖꯤꯜꯂꯝꯕꯁꯤ ꯍꯅꯨꯕ ꯍꯅꯨꯕꯤꯗꯨꯅ ꯀꯌꯥꯒꯤ ꯏꯕꯨꯡꯉꯣ ꯅꯪꯅ ꯂꯩꯕꯩ ꯂꯩꯕꯤꯔꯝꯕ ꯂꯩꯕꯨꯕꯨꯗꯤ ꯌꯥꯝ ꯂꯩꯔꯝꯃꯦꯕꯨ ꯊꯣꯡꯒꯠꯅꯕ ꯒ꯭ꯌꯥꯁ ꯁꯤꯗꯤ ꯂꯩꯇꯦꯅꯦ ꯍꯥꯏꯔꯛꯑꯦ ꯑꯗꯩ ꯗꯤ ꯑꯩꯅ ꯍꯦꯔꯥ ꯅꯨꯡꯕ ꯀꯩꯅ ꯇꯧ ꯁꯥꯎꯅꯤꯡꯉꯦ ꯑꯗꯣ ꯁꯤꯗꯤꯅ ꯍꯥꯏꯔꯒ ꯁꯤꯡꯗ ꯊꯣꯡꯉꯣ ꯁꯤꯡꯗ ꯊꯣꯡꯉꯣ ꯁꯤꯡꯗꯣ ꯉꯥꯏꯗꯒꯤ ꯀꯩ ꯀꯩꯅꯣ ꯈꯔ ꯇꯔ ꯊꯣꯡꯉꯣꯅ ꯊꯥ ꯊꯃꯒ ꯌꯨꯝꯗꯣ ꯈꯪꯗꯣꯔꯒ ꯂꯥꯛꯑꯦ
ꯑꯥ
ꯂꯥꯛꯄꯁꯤꯗ ꯂꯥꯛꯄꯁꯤꯗ ꯑꯩ ꯂꯝꯕꯤꯁꯤꯗ ꯀꯅꯥ ꯊꯦꯡꯅꯒꯦ ꯅꯨꯄꯤ ꯃꯆꯥ ꯌꯥꯝ ꯊꯦꯡꯅꯩꯌꯦ
ꯊꯦꯡꯅꯔꯦ ꯊꯦꯡꯅꯔꯦ
ꯍꯦꯔꯣꯏꯟ ꯍꯦꯔꯣꯏꯟ ꯍꯦꯔꯣꯏꯟ
ꯅꯨꯄꯤ ꯃꯆꯥꯗꯣ ꯃꯅꯝ ꯀꯥ ꯏꯇꯥꯇꯥ ꯢꯆꯣ ꯆꯣꯗꯅ
ꯅꯪꯒꯤ ꯍꯦꯔꯣꯏꯟ ꯑꯣꯏꯔꯝꯃꯤ
ꯑꯦ ꯑꯉꯥꯡ ꯃꯆꯥꯅꯤ ꯃꯅꯞ ꯃꯃꯥꯏ ꯃꯃꯤꯠꯇ ꯃꯅꯞ ꯀꯥꯡ ꯢꯇꯩ ꯇꯩꯔꯒ ꯂꯥꯛꯑꯦ
ꯎꯝ
ꯑꯩ ꯎꯕꯗꯤ ꯁꯠ ꯆꯦꯟꯁꯤꯜꯂꯒ ꯗꯥꯗꯥ ꯗꯥꯗꯥ ꯀꯩꯅꯣ ꯌꯥꯎꯕ꯭ꯔꯥ ꯅꯠꯇꯦ ꯗꯥ ꯗꯥ ꯁꯛ ꯐꯖꯕ ꯗꯥ ꯗꯥ ꯆꯄꯣꯠ ꯆꯅꯤ ꯆꯄꯣꯠ ꯌꯥꯎꯕ꯭ꯔꯥꯥꯁꯤꯅꯦ ꯃꯥꯥꯅ ꯍꯥꯢꯅꯤ ꯑꯗꯒꯤꯗꯤ ꯃꯥꯖꯤꯅ ꯑꯗꯨꯃꯥꯢ ꯍꯥꯏꯔꯛꯑꯦ
ꯎꯝ
ꯑꯦ ꯀꯩ ꯆꯥꯅꯤꯡꯒꯦ ꯅꯪꯕꯨ ꯀꯩꯅꯩꯅꯣꯅꯦꯅ ꯍꯥꯏꯕ ꯆꯥꯠꯅꯤ ꯑꯩꯅ ꯉꯥꯟꯕ ꯀꯧꯕꯗꯨꯅ ꯉꯥꯟꯕ ꯀꯧꯕꯗꯨꯅ ꯀꯩ ꯆꯥꯅꯤꯡꯉꯤꯅꯣꯅꯦ ꯍꯥꯏꯗꯤ ꯀꯩꯅꯣꯝ ꯆꯥꯅꯤꯡꯉꯤꯁꯤꯅꯦꯕ ꯀꯩꯕ ꯋꯥꯇꯤꯟꯖꯅꯤꯡꯉ ꯋꯥꯇꯤꯟꯖꯅꯤꯡꯉꯤ
ꯌꯦꯟꯕꯣꯔꯥꯩꯅ ꯆꯥꯅꯤꯡꯕ꯭ꯔꯣ ꯅꯌꯥꯁ
ꯑꯗꯨꯃꯥꯏꯅ ꯆꯥꯅꯤꯡꯗ꯭ꯔ ꯃꯥꯜꯂ ꯃꯇꯤꯟ ꯆꯥꯅꯤꯡꯉꯤ ꯈꯔ ꯑꯥꯡꯣꯏꯕꯖꯥꯠꯥꯁꯦ ꯌꯦꯡꯕꯣꯔꯥ ꯀꯥꯏꯗꯣ ꯈꯪꯖꯗꯕ
ꯎꯝ
ꯑꯗꯒꯤꯗꯤ ꯋꯥꯇꯤꯟ ꯆꯥꯅꯤ ꯑꯃꯅ ꯋꯥꯇꯤꯟꯗ ꯂꯩꯔꯦ ꯗꯨꯀꯥꯟꯗ ꯆꯠꯂꯦꯕꯇ ꯂꯩꯃꯤꯟꯅꯔꯦ ꯄꯤꯔꯃꯦ ꯃꯇꯤꯟꯗ ꯃꯀꯛ ꯃꯀꯛꯇ ꯁꯔ ꯁꯔ ꯆꯠꯈ꯭ꯔꯦ ꯃꯅꯥꯞ ꯃꯅꯥ ꯏ ꯆꯨ ꯆꯨꯈꯩ
ꯎꯝ
ꯑꯗꯒꯤꯗꯤ ꯑꯩꯅ ꯑꯃꯨꯛ ꯂꯥꯛꯑꯦ ꯂꯥꯛꯑꯦ ꯂꯥꯛꯑꯦ ꯍꯧꯖꯤꯛꯀꯤ ꯌꯨꯝꯗ ꯊ ꯌꯨꯝꯗ ꯌꯧꯔꯦ ꯍꯥꯏꯀꯥꯟꯗ ꯌꯨꯝꯗꯨꯗ ꯃꯣꯏꯁꯦ ꯂꯩꯔꯝꯃꯦ
ꯑꯝ
ꯂꯩꯔꯝꯕꯁꯤꯗ ꯅꯨꯄꯤꯗꯅꯦ ꯅꯨꯄꯥꯗꯅꯦ ꯍꯧꯖꯤꯛꯀꯤ ꯑꯉꯥꯡ ꯃꯆꯥ ꯍꯨꯝꯃꯨꯗꯨꯅꯤ ꯂꯩꯔꯝꯃꯦ ꯃꯃꯣꯖꯤꯅ
ꯊ꯭ꯔꯤ ꯊ꯭ꯔꯤ
ꯂꯥꯛꯑꯕꯣ ꯅꯪ ꯂꯥꯛꯕꯣ ꯅꯪ ꯀꯩ ꯅꯨꯄꯤ ꯃꯈꯣꯟꯗꯒ ꯇꯧꯁꯜꯂꯛꯑꯦ ꯑꯩꯅꯩꯅ ꯍꯩꯅꯗꯤ ꯑꯩ ꯑꯗꯨꯃꯥꯏꯅ ꯇꯧꯅꯤ ꯑꯗꯨ ꯀꯩꯅꯣ ꯍꯥꯏꯁ
ꯅꯪ ꯍꯣꯃꯣꯐꯣꯄꯤꯛ ꯑꯣꯏꯕ꯭ꯔꯥ
ꯐꯨꯕꯤꯑꯗꯤ
ꯍꯣꯃꯣꯐꯣꯕꯤꯛ ꯈꯪꯗꯕ꯭ꯔꯥ ꯍꯥꯏꯗꯤ ꯒꯦꯒꯨꯝꯕ ꯃꯤꯗ ꯌꯥꯝ ꯍꯩꯅꯗꯦ ꯍꯩꯅꯗꯦ ꯀꯥꯏ ꯇꯧꯕꯗꯣ ꯍꯩꯅꯗꯦ ꯍꯩꯅꯗꯦ ꯇꯧꯔꯛ ꯀꯅꯨ ꯀꯥꯏ ꯇꯧꯕꯗꯣ
ꯍ ꯑ
ꯍꯥꯠꯇꯣꯛꯎꯔꯅ
ꯑꯦ ꯀꯩꯒꯤꯅꯣ ꯍꯥꯏꯖꯠ
ꯀꯔꯤ ꯇꯧꯕꯒꯤ ꯅꯪ ꯀꯔꯤ ꯑꯣꯏꯗꯅ ꯅꯪ ꯀꯅꯥ ꯑꯣꯏꯗꯅ ꯀꯩꯗꯧꯕꯒꯤ ꯑꯣꯏꯗꯣꯏꯕ ꯍꯣꯃꯣꯐꯣꯕꯤꯛꯇꯦ
ꯑ ꯅ ꯍꯨꯃꯔ ꯍꯥꯏꯖꯦ
ꯑꯩꯕꯨꯗꯤ ꯍꯣꯃꯣ ꯅꯠꯇꯦ ꯃꯤ ꯈꯨꯗꯤꯡꯃꯛ ꯕꯥꯏ ꯑꯣꯏꯒꯦꯔꯥꯒꯦ ꯑꯣꯏꯒ ꯀꯦꯔꯥ ꯑꯃ ꯑꯣꯏ ꯀꯦꯔꯥ ꯑꯣꯏꯅꯤꯡꯕ ꯑꯣꯏꯗꯣꯏꯁꯅꯨ ꯍꯦꯛꯇ ꯀꯔꯤ ꯇꯧꯕꯒꯤ ꯍꯣꯃꯣꯐꯣꯕꯤꯛ ꯑꯣꯏꯗꯣꯏꯕ
ꯅꯨꯄꯤ
ꯀꯔꯤ ꯅꯨꯄꯤ ꯅꯨꯄꯤ ꯀꯣꯏꯅꯩ ꯅꯨꯄꯥ ꯅꯨꯄꯥꯁꯨ ꯀꯣꯏꯅꯩ ꯂꯣꯏ ꯀꯂꯣꯏ ꯀꯣꯟꯅꯩ ꯌꯥꯝꯅꯤ
ꯑꯃꯅ ꯑꯅꯤ ꯇꯧꯕ ꯌꯥꯝ ꯄꯨꯟꯗꯦ ꯑꯃ ꯑꯣꯏꯔꯗꯤ ꯑꯃ ꯑꯣꯏꯒ
ꯏꯁ ꯅꯪꯅ ꯂꯣꯏ ꯁꯤꯟꯕ ꯌꯥꯄꯣꯠꯇꯦ ꯑꯗꯨꯒꯨꯝꯕꯗꯣ ꯏꯁ ꯀꯥꯔꯗꯤ
ꯃꯤ ꯂꯣ ꯌꯥꯟꯅꯔꯕ ꯉꯥꯛꯇꯅꯤ ꯁꯤꯗ ꯃꯣꯏꯅ ꯍ ꯄ ꯁꯥꯗꯅꯣꯏ ꯑꯣꯏꯁꯥꯅꯤ
ꯀꯔꯤ ꯅꯪ ꯀꯔꯤ ꯑꯣꯏꯗꯅ ꯅꯪ ꯀꯔꯤ ꯑꯣꯏꯗꯅ ꯏꯁ ꯍꯣꯃꯌꯣꯄꯦꯕꯤꯛ ꯑꯣꯏꯔꯤꯕ ꯑ ꯄꯤꯀꯅꯥꯎ ꯅꯪꯅꯦ
ꯑꯩ ꯑꯩ ꯑꯩꯁꯦ ꯑꯩ ꯑꯣꯏꯕꯒꯤ
ꯅꯪꯁ ꯅꯪ ꯑꯣꯏꯕꯒꯤ ꯑꯗꯨꯅ ꯆꯠꯅꯕ ꯌꯥꯗꯦꯅ ꯆꯦ ꯊꯥ ꯐꯨꯍꯜꯂꯨꯔꯣ
ꯎ ꯑꯣꯏꯣꯏꯂꯣ ꯃꯅꯤ ꯌꯥ ꯆꯗꯝꯃꯦ
ꯀꯔꯤ ꯀꯔꯤꯑꯕ ꯅꯣꯏ ꯏꯆꯦꯁꯦ ꯌꯥꯗꯦꯕ
ꯀꯛꯇ ꯌꯥꯗꯕꯅꯦ
ꯑꯦꯂꯦꯐꯇꯒꯤ ꯊꯣꯛꯂꯛꯄ ꯃꯤꯅꯤꯅꯦ ꯈꯔ
ꯗꯦ ꯌꯥ ꯗꯦꯅꯦ
ꯑꯦꯂꯦꯞꯇꯒꯤ ꯊꯣꯛꯂꯛꯄ ꯃꯤꯅꯤꯅꯦ ꯅꯪ ꯈꯔ ꯈꯟꯂꯨꯅꯦ ꯅ ꯀꯄ
ꯅ ꯌꯥꯗꯦ ꯑꯩꯅ ꯌꯥꯅꯤꯡꯗꯦ
ꯍꯥꯏꯒꯦꯔ ꯑꯩꯗꯤ ꯅꯣꯏꯅꯣ ꯆꯦꯗ ꯇ ꯐꯨꯍꯜꯂꯅꯤ
ꯑꯩꯗꯤ ꯑꯃꯇꯪ ꯅꯨꯄꯥ ꯑꯣꯏꯅ ꯄꯥꯔꯗꯤ ꯅꯨꯄꯥ ꯅꯨꯄꯤ ꯑꯣꯏꯅ ꯄꯔꯗꯤ
ꯅꯪꯅ ꯍꯥꯏꯔꯤꯗ ꯅꯪꯩꯅ ꯆꯦ ꯇꯥꯛꯑꯒ ꯐꯨꯍꯟꯒꯅꯤ ꯑꯩꯅ
ꯏꯐꯨꯁꯨ ꯐꯨꯕꯤꯔꯣꯏ
ꯐꯣꯔ ꯍꯟꯗ꯭ꯔꯦꯗꯁꯨ ꯆꯩꯍꯜꯂꯅꯤ
ꯆꯩꯔꯅꯤ ꯅꯪꯖꯦ ꯅ ꯎ ꯀꯅꯥ ꯅꯣꯏ ꯍꯣꯡꯒꯣꯛ ꯀꯅꯥꯝ ꯂꯩꯔꯝꯗꯧ ꯃꯥꯜꯂꯦ ꯑꯗꯨꯗꯤ
ꯇꯅ ꯏꯃꯌꯥꯝꯌꯥꯝ
ꯇꯗꯒꯤ
ꯒꯤꯁꯨ ꯇꯤꯟꯅꯩ ꯚꯥꯏꯁꯨ ꯇꯤꯟꯅꯩ ꯑꯩ ꯏꯁꯥꯃꯛꯁꯨ ꯕꯥꯏ ꯑꯩ ꯏꯃꯥꯟꯅꯕꯤ ꯃꯌꯥꯝꯁꯨ ꯕꯥꯏ
ꯤꯟ
ꯀꯔꯤ
ꯀꯃꯥꯏꯇꯦ
ꯑ